ꯀꯐ
ꯇꯔꯔꯕꯣ
ꯇꯥꯔꯦ ꯇꯥꯔꯦ
ꯀꯩꯗꯧꯔꯃꯤꯅꯣ
ꯁꯨꯝ ꯂꯩꯔꯝꯃꯤꯗ ꯑꯩꯅ ꯑꯍꯟ ꯑꯃ ꯂꯩꯃꯤꯟꯅꯕꯗꯣ
ꯎꯝ
ꯑꯗꯨꯗꯣ ꯉꯥ ꯑꯝꯇ ꯂꯩꯁꯣꯅ ꯊꯥꯗꯣꯛꯀꯦꯅ ꯃꯉꯣꯟꯗ ꯄꯥꯈꯣꯟ ꯈꯔ ꯁꯤꯔꯝꯕꯅꯤ
ꯆꯠꯄꯣ ꯆꯠꯈꯤꯕ꯭ꯔꯣ
ꯆꯀꯤꯝꯅꯦ ꯃꯁꯥꯗꯣ ꯉꯁꯥꯏ ꯇꯨꯝꯃꯒ ꯆꯥꯕꯒ ꯇꯧꯔ ꯂꯩꯔꯦꯅ ꯑꯩꯅ ꯃꯥ ꯆꯠꯍꯟꯒꯦ ꯉꯁꯤꯗꯤ ꯑꯝꯇ ꯆꯠꯂꯨꯁꯣꯅ ꯊꯥꯗꯣꯛꯈꯤꯕ
ꯑꯣ ꯃꯥꯗꯨꯕꯨ ꯀꯩꯀꯩ ꯀꯩ ꯇꯧꯔ ꯂꯩꯒꯦ ꯍꯧꯖꯤꯛꯀꯥꯟꯗꯨꯕꯣ
ꯀꯦꯕꯥ ꯇꯥꯗ꯭ꯔ
ꯃꯥꯗꯨꯕꯨ ꯀꯩ ꯀꯩꯀꯩ ꯇꯧꯔꯒ ꯂꯩꯔꯤꯒꯦꯕ
ꯃꯥ ꯀꯩꯁꯨ ꯊꯣꯏꯗꯣꯛꯄ ꯇꯧꯗꯦ ꯑꯉꯥꯡ ꯇꯨꯏꯁꯟ ꯈꯔ ꯆꯠ ꯑꯗꯒꯤ ꯑꯇꯩꯗꯤ ꯀꯩꯁꯨꯝ ꯇꯧꯗꯦꯗ ꯃꯥ ꯍꯥꯏꯗꯤ ꯃꯥꯏ ꯃꯥꯏ ꯀ꯭ꯂꯥꯁꯁꯨ ꯂꯣꯏꯁꯟꯈ꯭ꯔꯕꯅꯦꯕ ꯁꯥꯔꯇꯤꯐꯤꯀꯦꯠ ꯉꯥꯏ ꯂꯩꯔꯤꯃꯤꯃ
ꯑꯗꯨꯗꯤ ꯃꯥꯒꯤꯗꯤ ꯑꯣꯏꯅ ꯄꯨꯔ ꯂꯣꯏꯔꯒꯨꯝꯅꯤꯅꯦ
ꯃꯥ ꯑꯩ ꯂꯣꯏꯔꯒꯨꯝꯕꯅꯤꯗ
ꯃꯈꯥ ꯇꯧꯗꯒꯦ ꯀꯥꯏ ꯍꯥꯢꯔꯛꯗꯣꯏꯖꯥꯔꯣ
ꯃꯈꯥꯥꯁꯦ ꯃꯈꯥ ꯇꯧꯕꯩ ꯄ꯭ꯂꯥꯟꯁꯦ ꯈꯪꯗꯦ ꯃꯥ ꯁ꯭ꯀꯨꯜ ꯄꯨꯒꯦ ꯍꯥꯏꯗꯧ ꯃꯥꯜꯂꯦ ꯑꯩꯅ ꯈꯟꯕꯗ
ꯑꯁ ꯔꯗꯤ ꯁꯀꯣꯏꯄꯅꯤꯡꯒꯦ
ꯑꯩꯗꯤ ꯏꯕꯉꯣ ꯅꯨꯄꯤꯕꯨ ꯊꯤꯖꯤꯜꯂꯛꯇꯧ ꯃꯥꯟꯁꯤꯜꯂꯛꯑꯕꯅꯦ
ꯃꯍꯥꯔꯥꯖꯥ
ꯑꯥ
ꯍꯣꯏ ꯈꯪꯗꯦ ꯃꯥ ꯊꯤ ꯊꯤꯗꯤ ꯊꯤꯔꯣꯏꯗꯣ
ꯊꯤꯔꯅꯤ ꯊꯤꯔꯅꯤ ꯃꯥ ꯆꯍꯤ ꯑꯃ ꯑꯅꯤ ꯂꯩꯔꯗꯤ ꯁꯣꯏꯗꯅ ꯊꯤꯒꯦ ꯍꯥꯏꯔꯛꯅꯦꯕ ꯍꯧꯖꯤꯛꯐꯥꯎꯗ ꯍꯥꯏ ꯍꯧꯔꯕꯅꯤ ꯀꯩꯅꯣ ꯃꯥꯏ ꯅꯨꯄꯤꯤꯁꯤꯗ ꯂꯣꯡ ꯑꯁꯤ ꯏꯆꯦꯜ ꯑꯁꯤ
ꯁꯦꯝꯃꯗꯗꯤ ꯍꯥꯏꯅꯕꯅ ꯐꯩ ꯍꯥꯏꯗ
ꯍꯥꯏꯅꯕꯗꯨꯅꯕꯨꯗꯤ ꯂꯦꯝꯗꯣꯔꯤꯕ ꯑ ꯃꯥ ꯎ ꯎꯝ ꯎꯝ ꯍꯥꯏꯔꯛꯑꯣ ꯍꯥꯢꯔꯛꯑꯣ
ꯂꯦꯝꯕꯁꯨ ꯂꯔꯝꯃꯦ ꯑꯗꯨꯒ ꯄꯩꯁꯥ ꯆꯪꯕꯩ ꯆꯥꯡꯁꯨ ꯌꯥꯝ ꯍꯟꯊꯩ ꯍꯥꯏꯏꯗ
ꯑꯁ ꯑꯗꯨꯒꯤꯗꯤ ꯍꯟꯊꯕ ꯍꯥꯏꯁꯦ ꯑꯩ ꯑꯩꯒꯤꯗ ꯂꯩꯅꯦ ꯍꯥꯏꯗꯤ ꯆꯪꯍꯟꯒꯦ ꯌꯥꯏ ꯆꯪꯍꯜꯂꯣꯏꯒ ꯌꯥꯏꯑꯕ ꯑꯗꯨꯗꯤ
ꯑꯣ
ꯑꯩꯈꯣꯏꯒꯤ ꯍꯥꯏꯅ ꯁꯤꯡꯅꯔꯅꯤꯗꯅꯀꯣ
ꯎꯝ
ꯑ ꯍꯥꯏꯅ ꯁꯤꯡꯅꯕꯖꯤꯁꯨ ꯑꯗꯨꯝ ꯋꯥꯔꯣꯏ ꯄꯣꯠ ꯄꯨꯕ ꯈꯣꯠꯄꯗꯤ ꯑꯗꯨꯝ ꯇꯧꯅꯩꯗꯅ
ꯑꯥ
ꯑꯗꯨꯒ ꯆꯦꯟꯕꯗꯁꯨ ꯋꯥꯔꯣꯏꯄꯣꯠ ꯄꯨꯅꯕꯤꯁꯤꯃꯁꯨ ꯇꯧꯈꯠꯂꯛꯏ ꯍꯧꯖꯤꯛꯁꯦ ꯀꯃꯥꯏꯅ ꯇꯧꯔꯤꯅꯣ ꯈꯪꯗꯦ
ꯎꯝ
ꯑꯗꯨ ꯄꯩꯁꯥꯖꯦ ꯆꯪꯉꯝꯒꯤ ꯆꯪꯉꯝ ꯉꯥꯛꯇꯅꯤꯗ ꯂꯨꯍꯣꯡꯕꯁꯤꯗꯗꯤ ꯄꯩꯁꯥ ꯈꯨꯠꯇ ꯈꯔ ꯂꯩꯇ꯭ꯔꯗꯤꯀꯣ ꯂꯨꯍꯣꯡꯕ ꯌꯥꯕ ꯅꯠꯇꯦ
ꯑꯥ ꯑꯗꯨ ꯄꯩꯁꯥꯁꯦ ꯍꯧꯖꯤꯛ ꯃꯇꯝꯗ ꯌꯥꯝ ꯗꯔꯀꯥꯔ ꯇꯥꯏꯁꯦ ꯄꯩꯁꯥ ꯉꯥꯛꯇꯅꯦꯕ
ꯃꯥꯅꯦ ꯃꯥꯅꯦ ꯄꯩꯁꯥꯕꯨ ꯂꯩꯔꯗꯤ ꯂꯣꯏ ꯉꯝꯃꯦ
ꯃꯥꯅꯦ ꯄꯩꯁꯥ ꯂꯩꯔꯗꯤ ꯂꯣꯏ ꯉꯝꯃꯦ
ꯉꯝꯗꯕ ꯂꯩꯇꯦ ꯄꯩꯁꯥ ꯄꯩꯁꯥ ꯂꯩꯔꯗꯤ ꯉꯝꯗꯕ ꯂꯩꯇꯦ ꯃꯣꯏꯅꯦ ꯐꯅ ꯉꯝꯗꯦ ꯍꯥꯏꯕꯗꯣ ꯑꯗꯨꯝ ꯉꯝꯃꯤ ꯌꯥꯗꯦ
ꯎꯝ ꯃꯗꯨꯅꯤꯅꯦ ꯑ ꯁꯣꯝꯗꯅ ꯅꯨꯡꯁꯥꯁꯤ ꯑꯃꯨꯛ ꯁꯥꯒꯠꯂꯛꯑꯦ ꯑꯃꯛ ꯅꯦꯝꯗ ꯑꯃꯨꯛ ꯁꯥꯒꯠꯂꯛꯦ ꯑꯃꯨ ꯅꯦꯝꯗ
ꯅꯣꯏ ꯅꯣꯏ ꯑꯗꯨꯗꯤ ꯀꯃꯥꯏꯅ ꯇꯧꯋꯤ ꯌꯨꯝꯗꯨꯗꯤ ꯂꯩ ꯉꯝꯕ꯭ꯔꯣ
ꯈꯣꯏꯒꯤꯔꯣ
ꯑꯥ
ꯑꯥ ꯑꯗꯣ ꯃꯤꯅ ꯍꯥꯏꯀꯥꯟꯗ ꯀꯥ ꯍꯦꯟꯅꯗꯤ ꯁꯥꯗꯦ ꯍꯥꯏꯀꯣ ꯑꯩꯗꯤ ꯑꯗꯨꯝ ꯐꯦꯟ ꯇꯥꯔ ꯇꯝꯃꯦ ꯑꯩꯗꯤ ꯐꯦꯟ ꯊꯥꯔ ꯑꯗꯨꯝ ꯇꯨꯝꯃꯦ ꯐꯦꯟꯗꯣ ꯊꯥꯗꯔꯗꯤ ꯅꯨꯡꯉꯥꯏꯇꯦꯕ ꯂꯩꯕ ꯑꯌꯥꯝꯕ ꯃꯇꯝꯗ ꯑꯗꯨꯝ ꯍꯥꯏꯗꯤ ꯐꯤ ꯁꯦꯝꯃꯦ
ꯑꯁ ꯁꯤꯗꯗꯤ ꯢꯕꯣ ꯅꯨꯡꯁꯥ ꯅꯨꯡꯁꯥ ꯁꯥꯗ꯭ꯔꯗꯤ ꯀꯩꯁꯨ ꯇꯧꯗꯦ ꯑꯗꯨꯒ ꯅꯨꯡꯁꯥꯒ ꯁꯥꯔꯗꯤ ꯑꯩꯈꯣꯏꯁꯦ ꯃꯊꯛꯀ ꯑꯣꯏꯕꯅꯦ ꯁꯥꯏꯕ ꯌꯥꯝ ꯖꯤꯡꯒꯅꯒ ꯀꯨꯞꯄꯦ ꯑꯗꯒꯤ ꯁꯦꯂꯤꯡꯕꯨꯗꯤ ꯍꯥꯏꯕꯣ ꯌꯥꯗꯦ ꯐꯖꯅ ꯁꯥꯏꯌꯦꯕ ꯂꯩꯐꯝ ꯆꯥꯐꯝ ꯈꯪꯗꯦ
ꯁꯥꯕꯒꯤ ꯆꯪꯁꯦ ꯌꯥꯝ ꯋꯥꯟꯉꯦ ꯍꯥꯏꯕꯥꯅꯤꯅꯦ ꯅꯪ ꯍꯥꯏꯁꯤ
ꯋꯥꯡꯉꯦ ꯁꯥꯕꯒꯤ ꯆꯥꯛ ꯌꯥꯝ ꯊꯤ ꯋꯥꯡꯉꯤ ꯀꯩꯅꯣ ꯊꯥꯏꯅꯒꯤ ꯈꯨꯠꯁꯥ ꯂꯛꯁꯥꯗꯨꯒ ꯍꯧꯖꯤꯛꯀꯤ ꯁꯥꯔꯛꯏꯁꯤꯒ ꯃꯥꯟꯅꯗꯦ ꯃꯥꯟꯗꯦ ꯍꯥꯏꯗꯤ ꯍꯧꯖꯤꯛꯇꯤ ꯑꯁ꯭ꯋꯥꯏꯐꯧ ꯊꯣꯛꯎꯕꯗ ꯀꯩꯒꯨꯝꯕ ꯁꯟꯁꯀ꯭ꯔꯤꯟ ꯇꯩꯍꯧꯗ꯭ꯔꯒꯗꯤ ꯈꯨꯠ ꯑꯣꯏꯒꯦꯔꯥ ꯃꯥꯏ ꯑꯣꯏꯒꯦꯔꯥ ꯂꯣꯏ ꯀꯥꯊꯦꯛꯑꯦꯕ
ꯍꯣꯢ ꯍꯣꯢ
ꯑꯗꯨꯒ ꯍꯥꯟꯅꯒꯤ ꯃꯇꯝꯗꯨꯗꯗꯤ ꯑꯗꯨꯃꯥꯏꯅ ꯇꯧꯕꯁꯦ ꯇꯧꯗꯦꯕ ꯍꯥꯏꯗꯤ ꯍꯥꯟꯅꯁꯨ ꯑꯗꯨꯝ ꯁꯥꯗꯤ ꯁꯥꯔꯛꯏꯅꯤ ꯁꯥꯔꯛ ꯇꯥꯔꯒꯁꯨ ꯑꯩꯈꯣꯏꯒꯤ ꯎꯔꯨꯝꯗ ꯆꯪꯕꯗ ꯑꯗꯨꯝ ꯐꯕꯗꯣ ꯑꯣꯏꯌꯦꯕ ꯁꯤꯗꯗꯤ ꯍꯧꯖꯤꯛꯇꯤ ꯎꯈꯣꯡ ꯑꯃ ꯃꯈꯥ ꯐꯝꯃꯁꯨ ꯑꯗꯨꯝ ꯃꯩꯁꯥꯗꯣ ꯁꯥꯕꯒꯤ ꯃꯩꯅꯤꯟꯗꯣ ꯑꯗꯨꯝ ꯂꯩꯕ ꯌꯥꯗꯦꯕ
ꯅꯪ ꯑꯗꯨ ꯍꯥꯏꯔꯤꯕ ꯌꯨꯝꯗ ꯂꯩꯕꯗꯒꯤꯗꯤ ꯀꯨꯆꯨ ꯀꯨꯃꯦꯟꯒꯁꯦ ꯐꯖꯔꯦ ꯂꯣꯏ ꯑꯣꯜꯂꯦ
ꯎꯝ ꯌꯨꯝꯗ ꯂꯩꯕꯅꯕꯨꯗꯤ ꯑꯣꯟ ꯇꯥꯕꯅꯤ
ꯑꯩ ꯂꯥꯛꯑꯒꯦ ꯈꯥꯟꯕꯅꯦ ꯑꯩꯁꯨ ꯆꯠꯇꯕꯗꯤ ꯌꯥꯔꯔꯣꯏꯗꯤ ꯑꯥꯗ ꯅꯣꯏꯅ ꯂꯥꯛꯑꯣ ꯌꯥꯝꯊꯨꯅ ꯀꯧꯔꯛꯑꯕꯅꯦꯕ ꯀꯧꯔꯛꯑꯕꯅꯦꯗꯤ ꯑꯃ ꯂꯩꯍꯧꯔꯤ ꯑꯗꯨꯅ ꯄꯩꯁꯥꯗꯣ ꯌꯥꯝ ꯆꯪꯗ꯭ꯔꯦꯒꯥꯟꯗ ꯇꯧꯕꯤꯒꯦꯅ ꯇꯧꯍꯜꯂꯧꯕꯅ ꯐꯩꯗꯅ
ꯑꯥꯝ
ꯈꯣꯢ ꯑꯍꯟꯗꯨꯁꯨ ꯏꯁ ꯃꯥꯥꯗꯤ ꯇꯧꯕ ꯌꯥꯔꯣꯏꯗꯔꯅꯦ ꯑꯩꯅ ꯇꯧꯕ ꯌꯥꯔꯣꯏ ꯍꯥꯏꯈꯤꯕꯅꯦ
ꯇꯦꯁ ꯇꯧꯕꯩꯗ
ꯎꯝ ꯏꯁꯃꯥꯁꯨ ꯇꯧꯈꯤꯌꯦ
ꯑꯥ ꯃꯥ ꯀꯔꯤ ꯅꯥꯏꯅꯣ ꯍꯪꯉꯣꯝꯇꯍꯥꯟ
ꯑꯩꯅ ꯅꯪ ꯏꯆꯤꯟꯗꯨꯗꯤ ꯄ꯭ꯂꯥꯁꯇꯔ ꯃꯥꯅ ꯇꯧꯒꯗꯕꯅꯦ ꯍꯥꯏꯈꯤꯕꯨ
ꯑꯣ
ꯅꯪ ꯁꯅ ꯌꯥꯝꯉꯔꯦ ꯃ
ꯑꯁ ꯃꯥ ꯋꯥꯏꯁꯦ ꯇꯦꯟꯖ ꯅꯠꯇꯦ ꯃꯥꯒꯤ ꯀꯩꯅꯣ ꯂꯩꯇꯕꯁꯤꯗ ꯃꯥꯕꯨ ꯉꯝꯕ ꯃꯤ ꯂꯩꯇꯕ ꯑꯗꯨꯏꯅꯤ
ꯎꯝ ꯃꯥ ꯁꯨꯝ ꯉꯥꯡꯗꯣ ꯇꯥꯕ ꯃꯌꯥꯝꯁꯦ
ꯑ ꯃꯥꯅ ꯁꯨꯝ ꯏꯥꯡꯅ ꯁꯨꯝ ꯇꯧꯕꯧꯕ ꯃꯌꯥꯝꯁꯤꯅ ꯑꯍꯟꯅꯤꯅ ꯁꯨꯝ ꯅꯨꯡꯉꯥꯏꯇꯦꯅ ꯁꯨꯝ ꯇꯧꯕꯤꯕꯗꯣ ꯃꯥ ꯅꯥꯎ ꯆꯥꯎꯔꯤꯕ ꯑꯗꯨꯗ
ꯅꯥꯈꯣꯡꯗꯨꯅ ꯅꯥꯟꯅ ꯊꯥꯔꯛꯀꯅꯤ ꯍꯥꯏꯔꯤ ꯑꯣꯏ
ꯑꯦꯐ
ꯅꯪꯅꯒ ꯇꯨꯝꯃꯤꯀꯥꯟꯗ ꯃꯣꯏꯅ ꯑꯝꯗ ꯂꯩꯁꯤꯔꯣ
ꯑꯦ ꯑꯗꯨꯃꯛꯇꯤ ꯗꯔꯃꯗꯣ ꯊꯣꯛꯇꯦꯗꯅ
ꯏꯁ ꯀꯔꯤ ꯑꯩꯅ ꯄꯩꯁꯥ ꯈꯤꯇ ꯊꯥꯔꯛ ꯍꯥꯏꯔꯕꯣ ꯃꯥꯅ ꯍꯥꯏꯁꯨ ꯀꯔꯤꯕ ꯁꯤ ꯆꯂꯥꯛꯑꯣꯍꯣꯏ ꯅꯅꯥꯇꯩ ꯃꯈꯥ ꯆꯥꯕ ꯆꯥ ꯆꯠꯇꯣꯏꯅꯤ
ꯂꯒꯅ ꯃꯤ ꯂꯒꯅ
ꯉꯥꯎ ꯐ꯭ꯔꯤꯀꯥꯁꯦ ꯁꯤꯅꯤꯡꯉꯥꯏ ꯂꯩꯇ꯭ꯔꯦꯍꯦ ꯑꯥꯗ ꯂꯣꯏ ꯊꯝꯃꯕꯃꯤꯅ
ꯑꯁ ꯑꯌꯨꯕꯣ ꯈꯣꯡꯒ꯭ꯔꯥꯎ ꯐ꯭ꯔꯤꯠ ꯁꯨꯗꯕꯒꯤ ꯑ ꯉꯁꯥꯏ ꯊꯕꯛ ꯆꯠꯂꯨꯕꯗꯣ ꯅꯣꯏ ꯏꯪ ꯃꯣꯠ ꯂꯩꯔꯝꯗꯅ ꯑꯩ ꯃꯊꯥ ꯈꯥꯏꯒ ꯏꯅꯣꯅꯦ
ꯑꯗꯨꯕꯨꯗꯤ ꯈꯪꯍꯥꯎ ꯐꯨꯔꯤꯁꯦ ꯅꯣꯏꯅ ꯂꯩꯔ ꯁꯦꯠꯄꯅꯦ ꯑꯩꯒꯤꯅ ꯌꯦꯜꯂꯛꯄ ꯐꯨꯔꯤ ꯈꯪꯉꯥꯎ ꯉꯥꯛꯇꯅꯤꯗꯣ
ꯎꯝ ꯅꯪꯒꯤꯗꯤ ꯅꯔꯥꯏꯕꯛꯕꯨ ꯌꯥꯝ ꯐꯔꯕꯅꯤ ꯏꯉꯣ
ꯑꯆꯥꯕ ꯉꯥꯛꯇ ꯊꯨꯡꯉꯦꯕ ꯑꯩꯉꯣꯟꯗ
ꯅꯉꯣꯟꯗ ꯆꯥꯃꯇꯅꯤ ꯊꯨꯡꯉꯗꯣ ꯑꯁꯏ ꯑꯗꯒꯤ ꯑꯩꯈꯣꯏ ꯁꯤꯒꯤ ꯀꯩꯅꯣꯒꯤ ꯏꯁꯄꯣꯔꯠꯀꯤ ꯌꯦꯛꯂꯛꯄꯈꯩꯗꯣ ꯅꯠꯇ꯭ꯔꯣ ꯅꯪ ꯂꯤꯠꯂꯤꯗ
ꯑꯗꯨ ꯉꯥꯛꯇꯅꯤ ꯍꯤꯡꯉꯣꯜꯂꯤꯅ ꯂꯩꯔꯤ ꯌꯦꯡꯉꯣ ꯈꯪꯥꯎꯕ ꯀꯩꯗꯧ
ꯃꯊꯪꯒꯤ ꯏꯁꯄꯣꯔꯠ ꯇꯧꯕꯗꯨꯁꯨ ꯑꯃꯨꯛ ꯂꯧꯔꯛꯀꯦ
ꯔꯃ ꯀꯥꯟ ꯔꯃ ꯀꯥꯟꯅ ꯌꯗ ꯀꯩ ꯍꯥꯏ ꯈꯪꯉꯣꯕ ꯑꯁ ꯈꯪꯉꯞꯀꯔ ꯂꯩꯕ ꯍꯧꯅꯅ ꯂꯩꯔꯤ ꯃꯌꯥꯝꯁꯦ ꯄꯨ ꯁꯨꯔꯛꯅꯤ ꯂꯤꯜꯂꯔꯣꯏꯔꯦ ꯑꯩꯅ ꯍꯣꯏ ꯑꯅ ꯍꯥꯏꯌꯦ
ꯂꯤꯠꯂꯣꯏ ꯂꯤꯠꯂꯣꯏ ꯃꯊꯪ ꯏꯁꯄꯣꯔꯠ ꯇꯧꯕꯗ ꯐꯨꯔꯤꯠ ꯃꯌꯥꯝ ꯂꯧꯔꯛꯀꯦꯁꯦ ꯑꯩꯅ ꯁꯨꯝ ꯏꯀꯥꯏꯅ ꯇꯧꯕꯅꯤꯗ ꯃꯃꯥꯡꯗꯕꯨꯗꯤ ꯃꯉꯥꯗ ꯇꯔꯨꯛ ꯂꯧꯕꯅꯦ ꯑꯩꯅ ꯐꯨꯔꯤꯠ ꯈꯤꯇ ꯄꯤꯔꯛꯑꯣ ꯑꯍꯟ ꯑꯃ ꯂꯩꯌꯦ
ꯑꯩꯣꯏꯟꯗ ꯅꯪꯧꯝꯃꯦ ꯑꯩꯣꯏ ꯀꯥꯏ ꯄꯨ ꯄꯨꯟ ꯄꯥꯏꯔ ꯂꯥꯛꯄꯤꯗꯣ ꯈꯪꯗꯕ ꯁꯥꯔꯒ
ꯑ ꯇꯦ ꯏꯖ ꯇꯣ ꯃꯥ ꯄꯥꯏꯕꯨꯗꯤ ꯄꯥꯏꯈꯤꯅꯤ ꯐꯪꯕꯨꯗꯤ ꯐꯪꯉꯤꯅꯤ ꯏꯖꯠꯇꯣ ꯏꯖꯠ ꯍꯥꯏꯕ ꯑꯃ ꯂꯩꯗꯅ
ꯅꯣꯏ ꯌꯦꯟꯕ ꯃꯌꯥꯝꯁꯤꯗ
ꯇꯟꯗ꯭ꯔꯣ
ꯑꯗꯨ ꯍꯥꯏꯔꯒ ꯕꯕꯥꯎꯒꯤꯗ ꯀꯗ ꯂꯩꯔꯝꯃꯨꯅꯦ ꯑꯥꯗ ꯊꯥꯅꯕ
ꯎꯄꯥꯛ ꯀꯤꯗꯛꯇꯣ ꯑꯁꯤꯒꯤ ꯀꯩꯅꯣ ꯃꯃꯥꯡꯗꯗꯤ ꯌꯣꯟꯕꯅꯦ ꯑꯗꯣ ꯂꯨꯄꯥ ꯆꯅꯤ ꯌꯥꯡꯈꯩ ꯆꯅꯤ ꯌꯥꯡꯈꯩ ꯄꯤꯔꯤꯅꯤ ꯑꯗꯨ ꯑꯨꯛꯇꯪ ꯈꯜꯂꯨꯗ꯭ꯔꯗꯤ ꯍꯌꯦꯡꯂ ꯀꯩꯅꯣ ꯆꯠꯂ ꯑꯝꯇ ꯈꯜꯂꯨ ꯇꯔ
ꯈꯣꯡꯒ꯭ꯔꯥꯎꯁꯤ ꯀꯔꯝꯕ ꯁꯦꯠꯁꯤꯒꯦ ꯀꯔꯝꯕ ꯃ ꯊꯥꯕꯨ ꯁꯦ ꯍꯥꯏꯟꯁꯦ
ꯀꯥ ꯖꯒꯥꯅ
ꯂꯕꯨꯛ ꯃꯍꯒꯤꯩ ꯄꯥꯡꯒꯦ
ꯑꯁ ꯀꯔꯤꯅꯣꯅꯦ ꯍꯥꯏꯁꯤꯕꯣ ꯇꯥꯏꯃꯤꯡꯁꯤꯕꯨꯗꯤ ꯂꯧꯕꯨꯛ ꯃꯥꯏꯀꯩ ꯄꯥꯡꯕ ꯇꯥꯏꯃꯤꯡ ꯌꯧꯁꯜꯂꯛꯑꯦꯅꯤ ꯑꯗꯨꯅꯅꯤ ꯅꯣꯏꯗꯤ ꯉꯥꯒ ꯐꯥꯗ꯭ꯔꯣ
ꯑꯥ ꯐꯥꯅꯔꯝꯒꯅꯤ ꯑꯥ ꯐꯥꯕ ꯍꯥꯏꯁꯦ ꯑꯩ ꯉꯁꯥꯏꯗꯒꯤ ꯃꯣꯠꯂꯦ ꯑꯩꯩꯅ ꯉꯪꯗ ꯍꯥꯏꯗꯨꯗꯤ ꯉꯥ ꯉꯥ ꯄꯨꯝꯕ ꯉꯥ ꯐꯥꯕ ꯈꯨꯝꯍꯈ꯭ꯔꯕ ꯃꯤ ꯋꯥ ꯇꯥꯔ ꯀꯥꯔꯤꯅ
ꯎꯝ ꯍꯩꯁꯨ ꯍꯇꯕ ꯅꯪꯅ
ꯑꯩ ꯕ꯭ꯔꯤꯖꯀꯤ ꯋꯥꯔꯦꯍꯦ ꯅꯁꯨ ꯍꯩ ꯍꯩꯇꯕꯗꯨꯗꯤ ꯂꯥꯞꯅ ꯊꯝꯃꯁꯦ
ꯑꯗꯨ ꯇꯧꯗꯣꯏ ꯁꯄꯨꯗꯤ ꯈꯣꯡꯕꯥꯟ ꯏꯁꯤꯜꯂꯨ ꯆꯣꯝꯃꯦ ꯈꯣꯡꯕꯥꯟ ꯂꯩꯇ꯭ꯔꯣ
ꯑꯗꯨꯗꯤ ꯂꯩꯇꯦ ꯍꯦꯉꯣ ꯍꯧꯖꯤꯛ ꯉꯥ ꯂꯩꯕ ꯃꯇꯝ ꯅꯠꯇꯦ
ꯑꯦ ꯍꯧꯖꯤꯛ ꯁꯤꯠꯄ ꯃꯇꯝ ꯀꯩꯅꯣꯅꯦ ꯅꯨꯡꯁꯥ ꯁꯥꯔꯛꯄ ꯇꯥꯏꯃꯤꯡꯁꯦ
ꯑ ꯑꯗꯣ ꯑꯩꯈꯣꯏꯅꯗꯤ ꯑꯃꯨꯛ ꯀꯔꯀꯥꯟꯗ ꯁꯤꯖꯤꯟꯅꯒꯦ ꯍꯥꯏ ꯀꯥꯟꯗ ꯍꯉꯥꯏ ꯂꯧꯒ ꯈꯤꯪꯟꯇꯪ ꯋꯥꯡꯊꯣꯔꯄꯨꯜꯂꯄ ꯇꯥꯏꯃꯤꯡꯣ ꯏꯅ ꯃꯁꯤꯤꯟ
ꯑꯗꯨ ꯑꯣꯏꯀꯥꯟꯗꯁꯨ ꯇꯧꯅꯕꯅꯦ ꯑꯗꯨꯒ ꯍꯧꯖꯤꯛꯁꯦ ꯈꯣꯡꯕꯥꯟ ꯈꯣꯡꯕꯥꯟ ꯉꯥ ꯂꯩꯕ ꯃꯇꯝꯅꯤ ꯀꯩꯅꯣ ꯍꯧꯖꯤꯛꯁꯦ
ꯉꯥꯁꯦꯦꯛ ꯑꯆꯧꯕ ꯑꯆꯧꯕ ꯐꯥꯕꯅ ꯐꯩꯗ
ꯎꯝ ꯑꯗꯨꯕꯨꯗꯤ ꯁꯨꯝ ꯕꯤꯠꯇꯨꯒꯤ ꯋꯥꯅꯤꯗ ꯈꯣꯡꯕꯥꯟꯗ ꯉꯥ ꯂꯩꯇꯅ ꯀꯌꯥꯝ ꯂꯩꯔꯝꯗꯣꯔꯤꯒꯦ ꯉꯥꯃꯨ ꯈꯔ ꯉꯥꯆꯤꯛ ꯈꯔ ꯂꯩꯔꯝꯗꯧ ꯃꯉꯥꯏ ꯁ ꯗꯨ ꯌ ꯋꯥꯥꯟ
ꯍꯣꯏ ꯁꯥꯟ ꯊꯣꯛꯣꯛꯒꯤꯥꯝꯧ ꯆꯥꯠꯣ ꯃꯣꯏ ꯀꯣ ꯇꯧ ꯆꯠꯣ
ꯇꯧꯕꯅꯦ
ꯀꯌꯥꯝ ꯆꯥꯎꯅ ꯇꯧꯕꯖꯥꯠꯅꯣ ꯃꯣꯏꯗ
ꯉꯥ ꯐꯥꯔꯝ ꯐꯖꯅ ꯆꯥꯎ ꯇꯧꯕꯅꯦ ꯁꯨꯝꯄ ꯄꯨꯔꯛꯈꯤꯗ꯭ꯔꯦ ꯄꯨꯔꯛꯈꯤ ꯄꯨꯔꯛꯀꯦ ꯍꯥꯏꯔꯒ ꯁꯤꯁꯤꯠꯇ꯭ꯔꯤ ꯈꯔ ꯍꯥꯏ ꯏꯁꯤꯡ ꯆꯥꯎꯕꯗꯣ ꯈꯔ ꯌꯥꯎꯈ꯭ꯔꯦ ꯍꯥꯏ ꯃꯥ ꯉꯝꯗꯅꯕ ꯉꯥꯡ ꯂꯩꯔꯦ
ꯄꯥꯪ ꯍꯥꯏ ꯍꯥꯏ ꯖꯤꯜꯂꯤꯝꯅꯤ ꯃꯥ
ꯍꯟꯗꯛꯇꯤ ꯑꯝꯇ ꯄꯨꯔꯛꯑꯣ ꯍꯥꯏꯇꯥꯔꯦ ꯃꯁꯛꯄꯨ ꯎꯒꯦ ꯐꯪꯈꯤꯗ꯭ꯔꯦꯅꯦꯕꯣ
ꯑꯗꯨ ꯍꯥꯏꯔꯒ ꯅꯍꯥꯟ ꯑꯁ ꯀꯩꯅꯣꯗ ꯑꯩꯈꯣꯏꯣꯜ ꯀꯟꯇ꯭ꯔꯣꯂꯔꯗ ꯔꯤꯒꯨꯂꯦꯁꯟ ꯑꯃ ꯏꯔꯛꯑꯣꯅ ꯍꯥꯏꯕꯗꯣ ꯑꯩꯈꯣꯏ ꯍꯧꯛ ꯀꯣꯂꯦꯖ ꯋꯥꯏ ꯀꯦꯒꯤ ꯄ꯭ꯔꯤꯟꯁꯤꯄꯥꯜꯒꯤ ꯐꯣꯔ ꯇꯧꯔꯛꯀꯗꯕꯅꯦꯕ
ꯎꯝ
ꯑꯗꯨ ꯇꯧꯔ ꯑꯝꯇ ꯇꯧꯗꯗꯤ
ꯑꯗꯨꯗꯤ ꯏꯁꯜꯂꯒ ꯄꯤꯔꯝꯃꯣꯏ ꯑꯗꯔꯅ ꯑꯗꯨ ꯂꯩꯀꯥꯟꯗꯨꯗ
ꯑꯩꯗꯣ ꯑꯩꯅ ꯏꯒꯗꯕꯗꯨꯣ ꯅꯠꯇꯦꯅꯦ ꯅꯪꯕꯣ
ꯅꯪꯅ ꯏꯔꯁꯨ ꯌꯥꯏ ꯀꯩꯗꯧꯔꯒꯦ
ꯄ꯭ꯔꯤꯟꯁꯤꯄꯥꯜꯒꯤꯥꯏꯟꯗꯨ ꯑꯣꯏꯕ ꯂꯧꯅꯔꯣꯏꯗ꯭ꯔꯣ
ꯂꯧꯗ ꯅꯪ ꯆꯪꯉꯒ ꯂꯧꯗꯣꯏꯅꯤ ꯀꯩꯅꯣꯗꯨꯗꯤ
ꯑꯩꯅ ꯂꯧꯕꯁꯦ ꯑꯃꯨꯛꯇ ꯇꯟꯕ ꯑꯩꯅ ꯏꯃꯥꯟꯅꯕꯗ ꯑꯃꯨ ꯍꯥꯏꯈꯤꯕ ꯑꯝꯗ ꯂꯧꯔꯨꯅ ꯂꯧꯔꯛꯈꯤꯕꯗ ꯍꯥꯏꯕꯅꯦ
ꯎꯝ ꯑꯗꯨꯗꯤ ꯅꯪ ꯄ꯭ꯔꯣꯁꯦꯁꯇꯣ ꯑꯗꯨꯝ ꯀꯨꯏꯅꯤ ꯌꯥꯔꯣꯏ
ꯑ ꯁꯥ ꯀꯟꯗ꯭ꯔꯜꯗꯗꯤ ꯌꯥꯝ ꯐꯩ ꯍꯥꯏꯗ ꯋꯥꯔꯤꯁꯨ ꯋꯥꯇ ꯁꯥꯟꯅꯕ ꯌꯥꯝ ꯅꯨꯡꯉꯥꯏꯅ ꯍꯥꯏꯗꯤ ꯃꯤ ꯅꯥꯀꯟꯗ
ꯅꯨꯡꯉꯥꯏ ꯅꯨꯡꯉꯥꯏ ꯍꯥꯏꯕꯅꯤ
ꯑꯗꯨꯒ ꯃꯣꯏꯒꯤ ꯃꯇꯝ ꯂꯦꯟꯕ ꯑꯃ ꯇꯧꯔꯤ ꯑꯃꯨꯛ
ꯑꯗꯨ ꯉꯥꯛꯇꯅꯤ ꯀꯩꯅꯣ ꯑꯦ ꯑꯗꯨꯣꯏꯅꯦ ꯑꯩꯁꯨ ꯑꯦꯕ꯭ꯂꯣꯛꯇ ꯑꯩ ꯑꯩꯒꯤꯐꯧ ꯆꯠꯀꯗꯕ ꯂꯩꯔꯤꯁꯦ ꯑꯩꯅ ꯆꯠꯇꯕꯤꯒꯤ ꯂꯩꯔꯤꯁꯦ
ꯍ
ꯑꯥꯔꯖꯟ ꯑꯩꯉꯣꯟ ꯁꯥꯎꯗ ꯂꯣꯏꯔꯃꯤ ꯍꯧꯖꯤꯛꯐꯥꯎ ꯅꯪ ꯀꯩꯧꯔꯤ ꯁꯥꯔꯇꯤꯐꯤꯀꯦꯠꯇ ꯁꯦꯝꯗꯣꯛꯑꯣ ꯍꯥꯏꯔꯤꯕꯐꯥꯎ ꯁꯦꯝꯗꯣꯛꯇꯦꯅ ꯑꯩ ꯅꯤꯡꯅꯤꯁꯣꯅꯥꯀꯟꯗ ꯑ ꯀꯩꯅꯣꯒꯤ ꯑ ꯀꯔꯤ ꯀꯔꯤ ꯁꯦꯀꯦꯟ ꯁꯦꯃꯤꯁꯇꯔꯗꯨ ꯕꯦꯛ ꯆꯥꯕꯅꯦ ꯑꯗꯨꯗꯣ ꯀ꯭ꯂꯤꯌꯥꯌꯔꯕꯨꯗꯤ ꯑꯥꯔꯖꯨꯟꯗꯣ
ꯑꯥ
ꯑꯗꯨꯗꯣ ꯀ꯭ꯂꯤꯌꯥꯔꯕꯨꯗꯤ ꯇꯧꯊꯣꯛꯈ꯭ꯔꯕꯅꯦꯕ ꯃꯥ ꯄꯥꯁꯄꯨꯗꯤ ꯇꯧꯔꯕꯅꯦꯕ
ꯎꯝ
ꯆꯍꯤ ꯑꯃꯝꯗ ꯑꯗꯨꯝ ꯂꯣꯏꯁꯤꯟꯕ ꯌꯥꯏꯑꯕ ꯁꯦꯀꯦꯟ ꯁꯦꯃꯤꯁꯇꯔꯒꯤ ꯆꯥꯕꯗꯨꯗꯤ ꯑꯩ ꯆꯍꯤ ꯃꯥꯡꯗꯕꯤꯗ ꯑꯗꯨꯗꯣ ꯑꯗꯨꯒꯤ ꯁꯥꯔꯇꯤꯐꯤꯀꯦꯠꯁꯦ ꯐꯣꯔ ꯁꯦꯃꯤꯁꯇꯔꯒꯤ ꯃꯥꯔꯛꯁꯤꯠꯇꯨꯗꯗꯤ ꯀꯩꯅꯣ ꯍꯥꯏꯔꯛꯏꯕ ꯎꯝ ꯄꯥꯁ ꯇꯧꯗꯦꯅ ꯍꯥꯏꯔꯛꯕ ꯃꯥꯁꯦꯀꯣ
ꯎꯝ
ꯑꯗꯨꯗꯨꯅ ꯑꯗꯨꯒꯤ ꯄꯣꯠꯇꯣ ꯄꯥꯁ ꯇꯧꯋꯦꯅ ꯑꯩꯈꯣꯏꯅ ꯁꯦꯝꯗꯣꯛꯂꯨꯗꯣꯏꯅꯦꯕ ꯃꯣꯏꯗ ꯑꯩꯈꯣꯏꯒꯤ ꯁꯦꯀꯦꯟ ꯁꯦꯃꯤꯁꯇꯔꯒꯤ ꯃꯥꯔꯛꯁꯤꯠ ꯑꯃ ꯄꯥꯁ ꯇꯧꯕ ꯒꯤ ꯃꯥꯔꯛꯁꯤꯠ ꯑꯃꯁꯨ ꯂꯥꯛꯈꯤꯅꯦꯕ ꯃꯥꯔꯛꯁꯤꯠ ꯑꯅꯤ ꯊꯣꯛꯅ ꯂꯥꯛꯀꯅꯦꯕ ꯑꯅꯤ ꯊꯣꯛꯅ ꯂꯥꯛꯄꯁꯤꯗ ꯑꯗꯨꯒꯤ ꯄ꯭ꯔꯨꯞꯇꯣ ꯎꯠꯂꯨꯗꯣꯏꯅꯦꯕ ꯃꯣꯏꯗ ꯑꯩ ꯄꯥꯁ ꯇꯧꯔꯦ ꯍꯥꯏꯕ ꯄ꯭ꯔꯨꯞꯇꯣ ꯎꯠꯂꯒ ꯁꯦꯝꯗꯣꯛꯎꯗꯣꯏꯅꯦꯕ
ꯎꯝ
ꯑꯗꯨ ꯀꯨꯏꯅ ꯆꯪꯉꯦꯕ ꯑꯗꯣ ꯑꯗꯣ ꯃꯣꯏꯅ ꯐꯠꯥꯎ ꯇꯧꯕꯤꯔꯗꯤ ꯀꯨꯏꯔꯣꯏꯗꯣꯏꯕ
ꯑꯗꯨꯅꯤꯅꯦ ꯀꯛ ꯇꯧꯕꯤ ꯌꯥꯕꯗ ꯑꯗꯨ ꯇꯧꯕ ꯌꯥꯕ ꯍꯥꯏꯁꯦ ꯑꯍꯥꯟꯕ ꯑꯩꯈꯣꯏꯅ ꯀꯟꯇ꯭ꯔꯣꯗꯔ ꯃꯥ ꯑꯦꯞ ꯂꯣꯛ ꯆꯪꯕꯒꯤꯅꯥꯒꯤꯗ ꯄꯥ ꯑꯃ ꯐꯝꯕꯅꯦꯕ
ꯑꯥ
ꯍꯌꯥꯗꯤ ꯌ ꯑꯗꯨ ꯅꯤꯄꯥꯗꯣ ꯅꯨꯄꯤ ꯑꯃ ꯂꯩꯇꯥꯅꯦ ꯅꯨꯄꯤ ꯑꯃꯁꯨ ꯂꯩꯕꯅꯤ ꯑꯗꯨꯅ ꯀꯩꯅꯣꯒꯤ ꯀꯥꯎꯟꯇꯔꯗ ꯐꯝꯕꯗꯣ ꯑꯩꯈꯣꯏꯒꯤ
ꯂꯤꯈꯠꯄꯅꯤꯕꯣ
ꯊꯕꯛꯒ ꯈꯔ ꯈꯣꯏꯗꯣꯛꯅ ꯁꯥꯎꯅꯤꯡꯉꯗꯤ ꯀꯟꯅ ꯂꯧꯗꯁꯨꯏ ꯍꯥꯏꯔ ꯑꯃ ꯂꯥꯛꯄ ꯃꯌꯥꯝ ꯌꯥꯝ ꯌꯥꯎꯔꯤꯕ ꯑꯩ
ꯑꯣ ꯑꯁ